ꯎꯝ ꯍꯜꯂꯣ
ꯎꯝ ꯇꯥꯏ
ꯎꯝ ꯇꯥꯕ꯭ꯔꫭ
ꯇꯥꯏꯌꯦ
ꯍꯜꯂꯣ ꯎ ꯀꯗꯧꯔꯥ ꯂꯩꯒꯦ ꯇꯥꯏ
ꯀꫭꯟ ꯊꫭꯡꯗ ꯂ‌ꯦꯞꯄꯤ
ꯀꯩ ꯍꯥꯏꯕ
ꯂꯦꯞꯄꯤꯌ‌ꯦ
ꯑꯦꯁ ꯋꯥꯗ꯭ꯔꯣ ꯂꯦꯞꯄꯗꯣ
ꯋꯥꯗ‌ꯦꯗ ꯐꯝꯍꯟꯗꯅ ꯋꯥꯔꯦ ꯑꯗꯨꯗꯤ ꯑꯃꯨꯛ ꯂꯦꯞꯄꯦ
ꯄꯥꯈꯪ ꯐꯖ ꯐꯖꯕ ꯂꯥꯛꯄ ꯌꯦꯡꯉꯣꯏꯔꯥꯡꯕꯅꯤꯅ
ꯅꯠꯇ‌ꯦ ꯐꯖ ꯐꯖꯕ ꯂꯥꯛꯇ ꯅꯨꯄꯤꯅ ꯅꯝꯃꯦ
ꯑꯁ ꯅꯨꯄꯤꯅ ꯉꯝꯃꯦ ꯍꯥꯏꯕ
ꯅꯨꯄꯤꯅ ꯅꯝꯃꯦꯕ ꯂꯥꯛꯄꯗꯣ
ꯑꯣ
ꯑꯣꯝ
ꯃꯁꯝ ꯈꯤꯇꯪ ꯇꯦꯜꯂꯒ ꯑꯁ ꯀꯣꯏꯒꯁꯦ ꯐꯖꯅ ꯍꯧꯔꯒ ꯀꯣꯏꯀ ꯁꯤ ꯀꯩꯅꯣ ꯌꯧꯕꯗꯣ ꯑꯁ
ꯄꯥꯈꯪꯒꯤ ꯀꯣꯏꯗꯣ ꯑꯩ ꯌꯥꯝ ꯇꯨꯀꯠꯖꯩꯅꯦ ꯀꯔꯤꯒꯤꯔ ꯈꯪꯗꯦꯅꯦ ꯅꯪꯗꯤ ꯄꯥꯝꯕ꯭ꯔꯥ
ꯎꯝ ꯍꫭꯃꫭꯃꯥꯟꯂ‌ꯦ
ꯍꯣꯃꯣ ꯑꯦ ꯄꯥꯈꯪꯒꯤ ꯀꯣꯏ ꯂꯩꯕꯗꯣ ꯍꯣꯃꯣ ꯃꯥꯜꯂꯦ ꯍꯥꯏꯕ
ꯅꯪꯗꯣ ꯍꯣꯃꯣ ꯃꯥꯜꯂꯦꯕ ꯑꯗꯨ ꯇꯨꯀꯠꯆꯩ ꯍꯥꯏꯗꯣ
ꯑꯁ ꯍꯣꯃꯣ ꯅꯠꯇꯦ ꯃꯤ ꯈꯨꯟꯒꯤ ꯍꯤꯔꯣ ꯇꯧꯔꯤꯀꯥꯟꯁꯤꯗ ꯒꯟꯗꯥꯗꯀꯨ ꯇꯧꯔꯤꯀꯥꯟꯁꯤꯗ ꯍꫭꯃꫭ ꯍꫭꯃꫭ ꯍꯥꯏꯖꯔꯦ ꯑꯁ ꯅꯪꯁꯦ ꯆꯩ ꯄꯥꯝꯕꯔꯥ ꯆꯩ ꯄꯤꯅꯤꯡꯂꯛꯏꯗ
ꯆꯩꯅꯉ ꯇꯗ
ꯆꯩ ꯍꯥꯏꯁꯦ ꯀꯩꯅꯣ ꯈꯪꯗꯦ ꯑꯩꯗꯤ
ꯃꯔꯛ ꯃꯔꯛꯇ ꯆꯥꯅꯤꯉꯥꯏ ꯆꯩꯗꯣ
ꯀꯃꯥꯏꯅ ꯆꯥꯒꯦ ꯆꯩꯕꯨ ꯆꯥꯕ ꯌꯥꯕ꯭ꯔꯣ
ꯎꯝ ꯒ꯭ꯂꯥꯁꯇ ꯈꯔ ꯈꯔ ꯒ꯭ꯂꯥꯁꯇ ꯇꯤꯡ ꯅꯣꯡ ꯅꯤꯅꯤꯃꯨꯛ ꯇꯤꯡꯉꯒ ꯆꯥꯔꯗꯤ ꯍꯥꯎꯕꯅꯦ ꯆꯩꯗꯣ
ꯑꯩꯗꯤ ꯑꯃꯨꯛ ꯄꯥꯎ ꯆꯥꯗ꯭ꯔꯤ ꯀꯥꯏꯗ ꯐꯪꯒꯦ
ꯀꯩꯅꯣꯗ ꯐꯪꯕꯅꯦ ꯅꯣꯏ ꯌꯨꯝꯒꯤ ꯃꯈꯥꯒꯤꯗꯣ ꯅꯣꯌꯌꯨꯝꯒꯤ ꯃꯈꯥꯒꯤ ꯑꯍꯜ ꯑꯃ ꯂꯩꯥꯛꯏꯕꯗꯣ
ꯈꯪꯗꯦ ꯀꯅꯥꯅꯣ ꯑꯍꯟꯅ ꯍꯥꯏꯗꯤ
ꯑꯍꯟꯗꯣ ꯅꯪ ꯈꯪꯗ꯭ꯔꯣ
ꯈꯪꯗ ꯑꯩꯈꯣꯏ ꯌꯨꯝꯒꯤ ꯃꯈꯥꯗ ꯀꯅꯥꯝ ꯂꯩꯇꯦ ꯑꯩꯈꯣꯏ ꯌꯨꯝ ꯃꯈꯥ ꯂꯩꯇꯦ
ꯂꯩꯕꯅꯦ ꯅꯪ ꯈꯪꯗꯕꯅꯦ ꯑꯃꯨꯛꯀꯣ ꯅꯣꯝꯗ ꯑꯃꯨꯛ ꯍꯣꯡ ꯑꯣ ꯃꯊꯥꯛꯇ ꯄꯥꯏꯕꯒ
ꯀ ꯄꯥꯔ ꯂꯩ
ꯈꯪꯗ꯭ꯔꯗꯤ ꯑꯩꯗꯤ ꯅꯣꯏ ꯌꯣꯝꯗ ꯌꯥꯝ ꯍꯣꯡꯒꯜꯂꯦ ꯍꯥꯏꯒꯦ ꯇꯧꯔꯒ ꯅꯍꯥꯟꯒꯤ ꯌꯨꯝꯐꯝꯗ ꯑꯃꯨꯛ ꯍꯣꯡꯈ꯭ꯔ ꯃꯥꯜꯜꯂꯤꯦꯅꯦ ꯅꯣꯏꯁꯦ
ꯑꯣ ꯑꯩꯈꯣꯏꯅ ꯄꯥꯏꯔ ꯂꯩꯕꯅꯤꯅ ꯅꯨꯡꯁꯤꯠꯅ ꯍꯣꯡꯃꯛꯄ ꯑꯃ ꯀꯦꯃꯤꯀꯦꯜꯗ ꯆꯠꯂ ꯑꯩꯈꯣꯏ ꯑꯃꯗꯤ
ꯑꯁ ꯅ ꯍꯥꯏꯅꯦ ꯅꯨꯡꯁꯤꯅ ꯄꯥꯔ ꯂꯩ ꯍꯥꯏꯗꯤ ꯃꯔꯥꯡ ꯃꯔꯛꯇ ꯑꯩꯁꯨ ꯄꯨꯕ ꯂꯥꯛꯑꯣ
ꯄꯥꯏꯅꯤꯡꯗ꯭ꯔꯣ ꯅꯣꯏ ꯌꯨꯝꯗ ꯄꯥꯏꯅꯤꯡꯗ꯭ꯔꯣ
ꯑꯦꯁ ꯃꯔꯥ ꯃ ꯄꯥꯏꯅꯤ ꯄꯥꯏꯔꯒ ꯑꯥ ꯑꯆꯥꯌꯥ ꯌꯥꯎꯔꯒ
ꯀꯩꯅꯣ ꯃꯈꯥ ꯃꯊꯛ ꯑꯃꯨꯛ ꯑꯣꯏꯔꯣꯝꯗ ꯑꯃꯨꯛ ꯑꯋꯥꯡꯔꯣꯗ ꯑꯃꯨꯛ ꯆꯥꯠ ꯃꯈꯥꯔꯣꯗ ꯑꯃꯨꯛ ꯄꯆꯥ ꯑꯗꯨꯃꯥꯏꯅ ꯄꯥꯏꯔꯒ ꯌꯦꯡꯉꯒ ꯆꯠꯅ ꯂꯩꯅꯤꯡꯉꯦ
ꯄꯥꯏꯅꯝꯕ ꯄꯅ ꯌꯗꯣ
ꯐꯨꯑꯒ ꯃꯊꯛꯇ ꯄꯦꯔꯥꯖꯨꯠꯀꯤꯤꯁꯜꯂꯣ ꯑꯗꯨꯝ ꯄꯥꯏꯔꯕꯅꯦ
ꯑꯗꯨꯗꯤ ꯍꯣꯔꯦꯟ ꯑꯃꯨꯛ ꯇ꯭ꯔꯥꯏ ꯇꯧ ꯇꯥꯔꯦ ꯑꯗꯨꯗꯤ ꯑꯁ ꯁꯨꯅꯥꯃꯤ ꯂꯍꯟ ꯁꯨꯅꯥꯃꯤ ꯂꯥꯛꯍꯟ ꯇꯥꯔꯦ ꯑꯗꯨꯗꯤ ꯑꯩꯈꯣꯏ ꯌꯨꯝꯗ ꯄꯥꯏꯕ ꯍꯦꯛ ꯄꯥꯏꯕ ꯍꯧꯔꯕ ꯁꯨꯅꯥꯃꯤ ꯂꯥꯛꯑꯣ ꯁꯨꯅꯥꯃꯤ ꯂꯥꯛꯑꯣ ꯍꯥꯏꯔꯛꯇ ꯍꯥꯏꯔꯅꯤ ꯗꯤ
ꯎꯝ ꯂꯂꯣ
ꯉꯅꯨꯗꯤ ꯆꯥꯕ꯭ꯔꯥ
ꯑꯩꯅ ꯆꯥꯗꯕ ꯂꯩꯇꯦ
ꯍꯥꯥ
ꯑꯩꯅ ꯆꯥꯗꯕ ꯂꯩꯇꯦꯕ
ꯗ
ꯎ
ꯐꯤꯗꯤ ꯆꯥꯔꯝꯃꯣꯏꯗ ꯅꯪ
ꯎꯝ ꯑꯦ ꯑꯗꯨ ꯃꯤꯅ ꯆꯥꯅꯕ ꯄꯣ ꯑꯩꯗꯤ ꯃꯤꯅ ꯆꯥꯟꯅꯕꯗꯣ ꯂꯣꯏ ꯆꯥꯔꯝꯅꯤ
ꯃꯤ ꯊꯨꯏ ꯊꯁꯤꯦ ꯍꯨꯏꯅ ꯆꯥꯔꯁꯤꯗꯤ
ꯑꯦ ꯑꯗꯨ ꯍꯨꯏꯗꯣ ꯍꯨꯏꯗꯣ ꯍꯨꯏꯅ ꯃꯤꯔꯣ ꯃꯥꯕꯣ
ꯄꯒꯤ ꯇꯧꯕꯅꯦ ꯄꯒꯤ ꯇꯧꯕꯅꯦ ꯍꯨꯏꯁꯨ ꯌꯥꯝ ꯍꯥꯎ ꯆꯥꯔ ꯂꯩ ꯃꯤꯁꯨ ꯆꯥꯕ ꯌꯥꯏ
ꯎꯝ
ꯅꯪ ꯆꯥꯕ ꯇꯗꯤ
ꯍꯥ
ꯁꯥꯏ
ꯑꯗꯨꯗꯤ ꯍꯖꯤ
ꯍꯥꯎꯕꯗꯤ ꯅꯤꯡ ꯉꯅꯨ ꯊꯣꯡꯕꯁꯦ ꯆꯥꯔꯃꯦ ꯆꯒꯗ꯭ꯔꯦ ꯍꯧꯖꯤꯛ
ꯍ ꯅꯪꯁ ꯍꯧꯛ ꯌꯣꯛꯄ ꯌꯥꯝ ꯅꯨꯡꯉꯥꯏꯕ ꯃꯤꯅꯤꯅꯦ ꯑꯁꯂ ꯆꯥꯕꯤ ꯈꯔꯗꯤ ꯑꯁ ꯑꯁꯦꯡꯕꯅꯦ ꯂꯩꯁꯥꯕꯤ ꯈ꯭ꯔꯗꯤ ꯑꯁ ꯍꯨꯏ ꯆꯥꯅꯤꯡꯉꯥꯏ ꯍꯨꯁ ꯆꯥꯅꯤꯡꯗꯦ ꯃꯅ ꯊꯤꯑ ꯉꯥꯅꯨꯒꯁꯦ ꯆꯥꯅꯤꯡꯗꯦ ꯑꯗꯨ ꯇꯧꯋꯦ ꯈꯣꯠꯂꯦ ꯑꯗꯨꯃꯥꯏ ꯍꯥꯏꯔꯛꯑꯦꯅ ꯇꯣꯏꯅ ꯑꯁ ꯎꯝ ꯆꯥꯕ ꯀꯥꯟꯅ ꯂꯩꯃꯤꯟꯅꯕ ꯅꯨꯡꯉꯥꯏꯕ ꯃꯤꯅꯤꯅꯦ ꯑꯁ
ꯑꯁ ꯍꯌꯦꯡ ꯑꯉꯥꯡ ꯑꯩꯈꯣꯏ ꯑꯉꯥꯡ ꯑꯣꯏꯔꯤꯀꯥꯟꯗ ꯅꯨꯡꯁꯥ ꯊꯣꯛꯂꯛꯑꯀꯥꯟꯗ ꯅꯣꯡ ꯆꯨꯔꯛꯑꯗꯤ ꯂꯥꯏꯒꯤ ꯃꯆꯥꯗꯨ ꯏ ꯏꯔꯨꯕꯒꯤꯅꯤ ꯍꯥꯏꯌꯦꯀꯣ
ꯅꯨꯡꯁꯥ ꯊꯣꯛꯑꯒ ꯅꯣꯡ ꯆꯨꯕꯗ
ꯎꯝ ꯃꯔꯤꯡ ꯃꯔꯤꯡ ꯃꯔꯤꯡ ꯃꯔꯤꯡ ꯆꯨꯔꯛꯄ ꯑꯗꯨꯃꯥꯏꯅ ꯇꯧꯔ ꯂꯩꯔꯗꯤ ꯂꯥꯏ ꯃꯆꯥ ꯏꯔꯨꯕꯒꯤ ꯂꯥꯏ ꯃꯆꯥꯕꯨ ꯌꯥꯝ ꯂꯥꯏ ꯃꯆꯥ ꯄꯣꯛꯄꯒꯤ ꯏꯔꯨꯕꯒꯤꯅꯤ ꯍꯥꯏꯕ ꯅꯠꯇ꯭ꯔꯣ
ꯑꯗꯨꯝ ꯍꯥꯏꯅꯕ ꯅꯠꯇ꯭ꯔꯣ ꯑꯍ ꯑꯍꯜ ꯂꯃꯁꯤꯡꯅ
ꯑꯩꯈꯣꯏꯒꯤꯗꯤ ꯁꯨꯃꯥꯏꯅ ꯍꯥꯏꯅꯩ ꯎꯆꯤ ꯃꯄꯥꯟꯗꯁꯨ ꯐꯅꯤꯅ ꯑꯗꯨꯗꯤ ꯇꯥꯗ꯭ꯔꯤ ꯎꯆꯤ ꯃꯄꯥꯝꯗ ꯆꯠꯄꯩꯅꯦ ꯍꯥꯏꯕꯗꯤ ꯇꯥꯔꯦ
ꯑꯗꯨ ꯇꯥꯗ꯭ꯔꯗꯤ ꯎꯝ ꯍꯣꯔꯦꯟ ꯅꯣꯏ ꯏꯃꯥꯗ ꯍꯪꯉꯣ ꯑꯗꯨꯃꯛ ꯍꯥꯏꯔꯛꯀꯅꯤ
ꯎꯆꯤ ꯃꯄꯥꯝꯅ ꯆꯠꯄꯅꯦ ꯍꯥꯏꯅꯩ
ꯍꯥꯥ
ꯎꯆꯤꯗꯣ
ꯎꯝ
ꯈꯪꯕ꯭ꯔꯣ
ꯎꯆꯤ ꯈꯪꯉꯦ ꯑꯁ ꯑꯩꯈꯣꯏꯗ ꯌꯥꯝ ꯂꯩꯌꯦ
ꯑꯗꯨ ꯃꯄꯥꯝꯗ ꯆꯠꯄꯒꯤꯅꯤ ꯍꯥꯏꯅꯩ
ꯑꯁ ꯑ ꯑꯩꯈꯣꯏ ꯑꯗꯨ ꯑꯗꯨ ꯑꯣꯏꯔꯗꯤ ꯑꯩꯈꯣꯏ ꯎꯆꯤꯗꯣ ꯅꯉꯣꯟꯗ ꯄꯨꯔꯁꯥꯂꯥꯛꯑꯒ ꯀꯤꯂꯣꯃꯤꯇꯔ ꯀꯨꯟꯃꯨꯛ ꯂꯥꯛꯑꯕ ꯈꯣ ꯆꯨꯔꯛꯑꯗꯤ ꯀꯣꯏ ꯆꯤꯁꯨ ꯅꯣꯏꯉꯣꯟꯗ ꯆꯥꯔꯄ ꯑꯣꯏꯔꯝꯅꯤ ꯑꯗꯨꯗꯤ
ꯑꯗꯨꯗꯤ ꯑꯣꯏꯔꯣꯏꯗꯕꯋꯥꯅꯤꯗ ꯑꯗꯨꯗꯤ ꯅꯣꯡꯃ ꯇ꯭ꯔꯥꯏ ꯇꯧꯁꯤꯀꯣ ꯑꯩꯈꯣꯏ ꯑꯩꯈꯣꯏ ꯎꯆꯤꯗꯣ
ꯎꯝ
ꯃꯥ ꯄꯤ ꯗꯣ ꯄꯨꯁꯂ ꯅꯣꯏꯒꯤ ꯂꯥꯕꯗ ꯑꯩꯈꯣꯏꯗ ꯄꯨꯔꯛꯑꯒ ꯑꯩꯈꯣꯏꯒꯤ ꯑꯩꯈꯣꯏꯗ ꯂꯥꯛꯏꯕ ꯃꯄꯤꯗꯣ ꯃꯄꯤꯗꯨꯒ ꯅꯣꯏꯒꯤ ꯂꯥꯕꯗꯨꯒ ꯄꯨꯂꯞ ꯄꯨꯁꯟꯈ꯭ꯔꯣ ꯅ ꯌꯣꯝꯗ ꯅꯣꯡ ꯆꯨꯕ꯭ꯔꯥ ꯆꯨꯔꯤꯕ꯭ꯔꯥ ꯑꯗꯨ ꯌꯦꯡꯁꯦ
ꯑꯦ ꯂꯨꯍꯣꯡꯗ꯭ꯔꯗꯤ ꯀꯃꯥꯏꯅ ꯄꯨꯁꯟꯈꯔꯤꯒꯦ ꯃꯄꯥꯝꯗ ꯆꯠꯄ ꯍꯥꯏꯕꯅꯤ ꯃꯄꯥꯝꯗ ꯆꯠꯄ ꯍꯥꯏꯕꯗꯨ ꯂꯨꯍꯣ
ꯗꯣ ꯑꯩꯈꯣꯏꯅ ꯂꯨꯍꯣꯡꯍꯟꯗꯣꯏꯅꯦ
ꯑꯗꯨ ꯍꯥꯟꯅ ꯂꯨꯣꯡꯊꯣꯛꯄꯤꯔꯁꯤꯅꯦ ꯑꯗꯨꯒꯤ ꯃꯇꯨꯡ ꯃꯇꯨꯡ ꯆꯠꯂ
ꯃꯥꯏꯅ ꯇꯧꯔꯁꯦ ꯑꯗꯨꯒ ꯑꯩ ꯁꯣꯁꯤꯜ ꯃꯦꯗꯤꯌꯥꯗ ꯊꯥꯒꯥꯏꯀꯦ ꯑꯩꯈꯣꯏ ꯇꯨꯃꯣꯏꯗ
ꯅꯪ ꯅꯠꯇ꯭ꯔꯒ ꯑꯩ ꯑꯩ ꯅꯠꯇ꯭ꯔꯒ ꯅꯪ ꯅꯪ ꯅꯠꯇ꯭ꯔꯒ ꯑꯩ ꯁꯣꯁꯤꯌꯦꯜ ꯃꯦꯗꯤꯌꯥꯗ ꯑꯃꯨꯛ ꯑꯃ ꯊꯥꯒꯠꯁꯦ ꯑꯗꯨ ꯆꯨꯝꯕ꯭ꯔꯥ ꯂꯥꯛꯑꯕ꯭ꯔꯥ ꯍꯥꯏꯕꯗꯣ
ꯅꯪ ꯊꯒꯂꯣ
ꯃꯤꯁꯤ ꯏꯈꯁꯤ ꯄꯥꯟꯗ ꯆꯈꯤ ꯅꯣꯡ ꯆꯨꯕ꯭ꯔꯥ ꯆꯨꯗꯕ꯭ꯔꯥ ꯌꯦꯡꯉ ꯍꯥꯏ ꯇꯥꯒꯠꯂꯛꯀꯦ
ꯍ
ꯑꯦ ꯅꯦ ꯐꯥꯏ ꯂꯕ ꯅꯪ ꯅꯨꯄꯥꯒꯜꯂꯔ ꯅꯄꯒꯤ
ꯑꯦ ꯅꯪꯅꯦ ꯅꯣꯏꯗꯨꯗꯤ ꯂꯧꯔꯗꯤ ꯉꯁꯥꯏꯗꯒꯤ ꯐꯥꯏꯟ ꯂꯧꯔꯗꯤ ꯂꯤꯁꯤꯡ ꯑꯃꯃꯨꯛ ꯍꯦꯜꯂꯅꯤ ꯄꯤꯔꯛꯑꯣ ꯌꯥꯔꯣꯏ ꯂꯤꯁꯤꯡ
ꯔ ꯍꯥꯏ ꯅꯪꯗꯤ ꯂꯧꯑꯣꯔꯥ ꯍꯥꯏꯗꯕꯒꯤ ꯑꯩꯗꯤ ꯑꯗꯨꯝ ꯅꯣꯛꯧꯕꯅꯦ
ꯄ꯭ꯔꯣ ꯂꯤꯁꯤꯡ ꯑꯃ ꯂꯤꯁꯤꯡ ꯑꯃ ꯇꯥꯔꯦ ꯐꯔ ꯑꯥ
ꯂꯤꯁꯤꯡ ꯑꯃ ꯇꯥꯔꯦ ꯍꯥꯏꯕ
ꯑꯁ ꯍꯣꯔꯦꯟ ꯕꯣꯏꯗ ꯋꯥꯟ ꯍꯣꯔꯦꯟ ꯕꯣꯏꯗ ꯂꯤꯁꯤꯡ ꯂꯤꯁꯤꯡ ꯑꯃ ꯏꯔ ꯊꯥꯔꯛꯀꯦ ꯑꯗꯨꯗꯤ ꯋꯥꯆ ꯀ ꯇ ꯀꯣꯆꯥ ꯇ ꯀꯣ
ꯑꯗꯨꯗꯤ ꯌꯥꯔꯣꯏ ꯑꯁꯦꯡꯕꯗ ꯍꯥꯏꯕꯅꯤ ꯑꯦ
ꯍꯥꯏꯅꯦ ꯂꯧꯔꯤꯁꯤ ꯀꯩꯅꯣ ꯆꯦ ꯑꯗꯨ ꯂꯧꯒꯦ ꯍꯥꯏꯕ ꯅꯠꯇꯦ
ꯆꯦꯗ ꯏꯁꯟꯥꯟꯕꯗꯣ ꯀꯩꯅꯣ ꯁꯥꯏꯕꯔꯗ ꯆꯪꯉꯒ ꯆꯤꯡꯊꯣꯛꯑꯣ ꯀꯩꯅꯣ ꯂꯩꯕ ꯌꯥꯒꯅꯤ ꯅꯪꯦ ꯍꯨꯏ ꯅꯪꯒꯤ ꯍꯨꯏ ꯊꯣꯡꯕꯒ ꯍꯨꯏ ꯊꯣꯡꯕ ꯄꯤꯁ ꯑꯅꯤ
ꯑꯗꯨꯒ ꯉꯥꯅꯨ ꯊꯣꯡꯕ ꯄꯤꯁ ꯑꯅꯤ ꯑꯗꯨꯒ ꯍꯧꯗꯣꯡ ꯊꯣꯡꯕ ꯄꯤꯁ ꯑꯅꯤ ꯑꯗꯨꯒ ꯉꯥ ꯊꯣꯡꯕ ꯄꯤꯁ ꯑꯅꯤ ꯑꯣꯛꯁꯥ ꯊꯣꯡꯕ ꯄꯤꯁ ꯑꯅꯤ ꯁꯟꯁꯥ ꯊꯣꯡꯕ ꯄꯤꯁ ꯑꯅꯤ ꯄꯤꯁ ꯑꯅꯤ ꯑꯅꯤ ꯊꯣꯡꯒ ꯄꯤꯔꯛꯀꯦ ꯅꯪꯒꯤ ꯑꯗꯨꯗ ꯃꯍꯥꯛ ꯅ ꯐꯖꯅ ꯍꯥꯏꯔꯛꯑꯣ
ꯎ ꯍꯥꯏꯀꯦ
ꯆꯥꯕ ꯀꯥꯟꯗꯅ ꯀꯔꯤ ꯃꯍꯥꯎ ꯂꯩꯕ꯭ꯔꯥ ꯑꯣꯁꯥꯗ ꯄꯤꯁ ꯑꯅꯤ ꯈꯔ ꯍꯦꯜꯂꯛꯑꯣ ꯍꯥꯏꯕ
ꯎꯝ
ꯄꯤꯁꯀꯃꯣ
ꯃꯉꯥꯃꯨꯛ
ꯑ ꯃꯉꯥꯃꯨꯛꯀꯤ ꯆꯥꯛ ꯍꯧꯗꯣꯡ ꯄꯤꯁ ꯑꯅꯤ ꯍꯈꯨꯏꯒꯤ ꯄꯤꯁ ꯑꯅꯤ ꯑꯁꯤꯗꯤ ꯄꯤꯁ ꯃꯔꯤ ꯂꯩꯔꯦ ꯉꯥꯅꯨꯒꯤ ꯄꯤꯁ ꯑꯅꯤꯗꯨꯗꯤ ꯄꯤꯁ ꯇꯔꯨꯛ ꯂꯩꯔꯦ ꯉꯥꯒꯤ ꯄꯤꯁ ꯑꯅꯤ ꯑꯗꯨꯗ ꯄꯤꯁ ꯅꯤꯄꯜ ꯁꯟꯁꯥꯒꯤ ꯄꯤꯁ ꯑꯅꯤ ꯑꯗꯨꯗꯤ ꯄꯤꯁ ꯇꯔꯥ ꯑꯗꯨꯗꯤ ꯑꯣꯛꯀꯤ ꯄꯤꯁ ꯃꯉꯥ ꯑꯣꯏꯔꯗꯤ ꯄꯤꯁ ꯇꯔꯥꯃꯉꯥ ꯑꯦꯁ ꯑꯩ ꯅꯨꯃꯤꯠ ꯇꯔꯥꯃꯉꯥ ꯆꯥꯒꯗꯕ ꯄꯣꯠꯇꯨ ꯅꯪ ꯅꯣꯡꯃ ꯈꯛꯇꯪꯗ ꯆꯥꯅꯤꯉꯥꯏ
ꯎꯝ ꯄꯤꯁ ꯑꯃꯣꯃꯝ ꯆꯥꯔꯝꯗꯣꯏꯅ ꯅꯨꯡꯉꯥꯏꯅꯤ
ꯑꯩꯉ ꯃꯌꯥꯝ ꯁꯥꯃꯒ ꯇꯥꯦ
ꯎ ꯅꯪ ꯑꯗꯣ ꯄꯤꯁ ꯇꯔꯥ ꯃꯨꯉꯥꯃꯨꯛ ꯆꯥꯁꯤꯜꯂꯒ ꯅꯪꯞ ꯇꯥꯕꯃꯨꯛ ꯅꯤꯡꯉꯥꯏꯅꯦꯪꯃꯗ ꯅꯪꯁꯤ ꯀꯔꯒꯗꯅ ꯑꯩꯃꯃꯄꯨꯡ ꯅꯨꯡꯁꯤ ꯀꯥꯔꯛꯒꯦ ꯀꯦꯁꯇ꯭ꯔꯤ ꯂꯩ ꯀꯦꯁꯇ꯭ꯔꯤ ꯂꯩ ꯍꯥꯏꯔꯛꯇꯣꯏꯅꯦ
ꯅꯪꯕꯨ ꯅꯣꯏꯗꯒ ꯎꯛꯁꯥ ꯊꯣꯡꯕꯗꯨ ꯄꯄꯤꯤꯁ ꯑꯃꯈꯛꯇꯒ ꯆꯥꯔ ꯇꯣꯛꯄ꯭ꯔꯣ
ꯑꯁ ꯑꯩꯈꯣꯏꯗꯤ ꯏꯁꯥ ꯉꯝꯗ꯭ꯔꯤ ꯀꯥꯟꯗꯗꯤ ꯑꯩꯈꯣꯏ ꯏꯁꯥ ꯉꯝꯗ꯭ꯔꯤꯀꯥꯟꯗꯗꯤ ꯄꯤꯁ ꯑꯃ ꯈꯛꯇꯪ ꯆꯥꯏꯌꯦ
ꯏ ꯎ ꯏꯁ ꯑꯗꯨꯅ ꯏꯁꯥ ꯉꯝꯗꯕ ꯀꯥꯟꯒꯤ ꯏꯁꯥꯡ ꯉꯝꯕ ꯀꯥꯟꯗꯗꯤ ꯕꯤ ꯇꯔꯥ ꯇꯔꯥꯅꯤꯊꯣꯏ ꯆꯥꯕꯅꯤꯅꯦ ꯑꯗꯨꯕꯨ ꯑꯣ ꯑꯃꯨꯛꯀ ꯊ ꯊꯣꯡꯕꯤꯌꯣ ꯀꯥꯏꯔꯦ ꯍꯥꯏꯔꯔꯕꯅꯤꯅꯦ
ꯑꯩꯗꯤ ꯑꯩꯈꯣꯏ ꯑꯣꯛ ꯑꯃ ꯂꯣꯏꯑꯕ ꯍꯥꯏꯗꯤ ꯑꯁ ꯆꯥꯅꯤꯡꯉꯀꯥꯟꯗ ꯀꯤꯂꯣ ꯇꯪꯈꯥꯏꯒꯨꯝꯕ ꯂꯦꯟꯊꯣꯛꯑꯒ ꯑꯃꯨꯛ ꯆꯥ ꯆꯟꯁꯤꯦꯔꯥ ꯑꯗꯨ ꯂꯦꯟꯊꯣꯛꯄ ꯃꯐꯝꯗꯨꯗ ꯂꯩ ꯄꯥꯛꯅꯔ ꯂꯩ ꯈꯣꯝꯅꯔ ꯇꯩꯦꯟꯂ
ꯃꯤꯖꯔ
ꯑꯣꯛꯇ ꯃ ꯃꯌꯥꯗ ꯀꯛ ꯈꯔꯒ ꯆꯥꯔꯒ ꯃꯃꯗ ꯃꯃ ꯏꯗꯤ ꯄꯒꯨ ꯅ ꯆꯂꯒꯦ
ꯑꯁ ꯑꯗꯨꯃꯥꯏꯅ ꯇꯧꯕ ꯌꯥꯔꯗꯤꯀꯣ ꯑꯗꯨꯖ ꯌꯥꯝꯅ ꯅꯨꯡꯉꯥꯏꯒꯗꯕꯅꯦ ꯑꯩꯗꯤ ꯑꯗꯨꯃꯅ ꯇꯧꯔꯁꯨ ꯈꯂ ꯂꯩꯔꯝꯝꯕꯅꯦ
ꯂꯥꯁꯇ ꯃꯃꯩ ꯈꯛꯇꯪ ꯉꯥꯏꯔꯝꯗꯅꯀꯣ ꯑꯇꯩꯗꯅ ꯃꯁꯥ ꯑꯇꯣꯞꯄ ꯑꯇꯩꯁꯤꯡꯗꯨꯅ ꯂꯩꯕꯥꯛ ꯉꯥꯛꯇ ꯑꯣꯏꯔꯝꯗꯅ
ꯈꯣꯏꯅ ꯀꯩꯅꯣꯅꯦ ꯑꯣꯛꯁꯦ ꯆꯠꯇꯦꯅꯦ ꯆꯠꯇꯦꯅꯦ ꯍꯥꯏꯔꯒ ꯂꯩꯕꯥꯛꯅꯁꯥꯕ ꯑꯣꯏꯔꯝ ꯃꯃꯩ ꯀꯁꯦꯣꯜ
ꯑꯣꯛ ꯃꯥꯜꯂꯨꯕꯅꯤꯅ ꯑꯣꯛꯅꯦ ꯍꯥꯏꯅ ꯆꯥꯥꯁꯜꯂꯣ ꯍꯥꯏꯒꯗꯕꯅꯦ ꯑꯗꯨꯗꯤ
ꯎ
ꯑꯅꯦ ꯌꯥꯁꯥꯎ ꯌꯥꯁ ꯑꯥꯎꯇ꯭ꯔꯣ ꯑꯇ꯭ꯔ ꯅꯕ꯭ꯔꯅꯥꯒ ꯊꯅꯦ ꯑꯁ ꯑꯗꯨꯃꯥꯏꯅ ꯇꯧꯕ ꯌꯥꯔꯁꯦꯀꯣ ꯑꯁ ꯃꯅꯨꯡ ꯁꯥꯔꯤꯗ ꯑꯁꯤꯃ ꯃꯅꯨꯡꯅꯨꯡꯁꯥꯒꯤꯁꯦ ꯑꯁꯤ ꯍꯥꯎꯅ ꯑꯗꯨ ꯂꯧꯊꯣꯛ ꯉꯁꯤꯗꯤ ꯉꯁꯤꯗꯣ ꯑꯁꯤ ꯃꯅꯨꯡꯅꯨꯡꯁꯥꯗꯨ ꯂꯧꯊꯣꯛꯑꯣ ꯍꯌꯦꯡ ꯍꯌꯦꯡ ꯈꯔ ꯈꯥꯛꯄꯤꯔꯛꯝꯃꯣ ꯑꯗꯨꯒ ꯑꯃꯨꯛ ꯐꯖꯜꯂꯃꯣ
ꯑꯃꯨꯛ ꯃꯅꯨꯡꯥꯗ ꯂꯩꯕ ꯃꯅꯨꯡꯗ